ꯑ
ꯑꯩꯗꯤ ꯉꯔꯥꯡ ꯐꯣꯟ ꯇꯧꯕ ꯌꯥꯎꯔꯝꯃꯦ ꯑꯗꯨꯒ ꯑꯩꯅ ꯕꯦꯛ ꯆꯠꯂꯁꯨ ꯌꯥꯗꯕꯤ ꯆꯠꯇ꯭ꯔꯁꯨ ꯌꯥꯕꯤ ꯍꯦꯛ ꯆꯠꯂꯨꯔꯦ ꯑꯗꯨꯒ ꯖꯤꯔꯣ ꯑꯣꯏꯌꯦ ꯃꯇꯝ
ꯎ
ꯍꯧꯒꯠꯂꯕꯣ
ꯍꯧꯒꯠꯇ꯭ꯔꯤ ꯑꯩꯁꯤ ꯃꯞꯥꯎ ꯏꯀꯞꯗ ꯊꯣꯛꯑꯒ ꯂꯩꯌꯦꯕ
ꯂꯣꯏꯔꯝꯒꯅꯤ ꯃꯤꯀꯞ ꯊꯣꯛꯑꯒ ꯑꯩꯈꯣꯏꯒꯤ ꯏꯁꯥ ꯅꯝ
ꯑꯗꯨ ꯍꯥꯏꯖꯦ ꯃꯤꯠ ꯀꯁꯦ ꯂꯣꯏꯅꯃꯛ ꯀꯩꯅꯣ ꯇꯧꯁꯤꯜꯂꯒꯅꯦ ꯅꯞꯁꯤꯟꯅꯔꯒ ꯂꯩꯔꯒ ꯄꯥꯛꯅꯤꯡꯗꯕꯤꯗ ꯇꯧ ꯂꯩꯌꯦꯕ ꯑꯗꯒꯤ ꯈꯣꯡꯁꯤꯁꯨ ꯀꯩꯗꯣꯏꯅꯣ ꯈꯪꯗꯦꯕ ꯈ ꯈꯨꯕ ꯄꯦ ꯑꯩꯈꯣꯏꯒꯤ ꯅꯥꯔ ꯂꯩꯔꯤ ꯍꯥꯏꯕ ꯇꯣ ꯇꯤꯟꯁꯤꯟ ꯇꯧꯕꯗ ꯌꯥꯗ꯭ꯔꯦꯕ
ꯑ ꯅꯠꯇ꯭ꯔꯒꯅ ꯌꯥꯏ ꯊꯤꯈꯤꯕꯒꯤ ꯂꯣꯔ ꯅꯠꯇ꯭ꯔꯒ ꯇꯨꯏꯁꯟ ꯈꯣꯠꯆꯟꯈꯤꯕꯒ ꯂꯩꯕ꯭ꯔꯥ
ꯁꯟꯗꯤ ꯍꯧꯖꯤꯛ ꯉꯁꯥꯏꯅ ꯁꯥꯏ ꯄꯨꯡ ꯃꯔꯤ ꯃꯈꯥꯏ ꯑꯗꯨꯗꯥꯋꯥꯏꯗ ꯑꯩꯉꯣꯟꯗ ꯃꯦꯁꯦꯖ ꯊꯥꯔꯝꯃꯤꯗꯅ ꯨꯗ ꯃꯣꯔꯅꯤꯡ ꯍꯪꯀꯣꯜ ꯕ꯭ꯔꯣꯅ ꯑꯗꯨꯗꯩꯗ ꯀꯩꯅꯣ ꯇꯧꯗꯦꯕ ꯀꯩꯔꯤꯝ ꯇꯧꯗꯦꯕ ꯑꯗꯨꯗꯩꯗ ꯑꯗꯒꯤ ꯑꯩꯅ ꯌꯥꯝ ꯇꯨꯝꯅꯤꯡꯕꯁꯤ ꯃꯉꯥꯗ ꯇꯨꯝꯈꯤꯒꯦꯗ ꯅꯍꯁꯤꯦ ꯃꯦꯀꯞ ꯊꯣꯛꯇ꯭ꯔꯤ ꯃꯥꯜꯂꯦꯅ ꯇꯧꯔꯒ ꯑꯩꯗꯤ ꯇꯨꯝꯊꯕꯅꯤꯅ ꯅꯟꯁꯤꯜꯂꯤꯅ ꯈꯪꯗꯦꯕ ꯈꯨꯁꯤ
ꯑꯩꯁꯨ ꯀꯩꯅꯣ ꯇꯧꯋꯦ ꯎꯝ ꯑꯗꯨꯝ ꯈꯥꯔ ꯀꯤꯅꯤꯗ ꯁꯨꯝ ꯅꯟꯖꯟꯕꯔꯒꯅꯤ ꯑꯩꯁꯨ ꯍꯧꯒꯠꯂꯒ ꯉꯁꯥꯏꯗꯣ ꯏꯁꯤꯡ ꯈꯔ ꯊꯛꯆꯜꯂꯦ ꯑꯗꯨ ꯆꯝꯐꯨꯠ ꯈꯔ ꯐꯨꯠꯂꯝꯃꯦ ꯃꯅꯤꯡ ꯃꯌꯥ ꯂꯣꯏ ꯆꯪꯊꯣꯛꯎꯔꯦ ꯂꯣꯏꯔꯀꯥꯟꯗ ꯍꯧꯖꯤꯛ ꯑꯩ ꯉꯥꯏꯍꯥꯛꯇꯪ ꯁꯀꯥꯟꯗ ꯐꯣꯟ ꯇꯧꯔꯛꯏꯅꯦꯕ ꯑꯗ ꯉꯁꯤꯗꯤ ꯑꯃꯨꯛ ꯀ꯭ꯂꯥꯁ ꯌꯥꯎꯕꯁꯨ ꯉꯥꯏꯍꯥꯛ ꯆꯠꯂꯨꯒꯅꯤ ꯑꯗꯨꯒ ꯏꯃꯥꯟꯅꯕ ꯑꯨ ꯎꯅꯅꯤ ꯑꯗꯣ ꯉꯁꯥꯏꯁꯦ ꯀꯃꯥꯏꯅ ꯇꯧꯒꯦꯁꯤꯗ ꯑꯩꯈꯣꯏꯒꯤ ꯊꯧꯗꯣꯛ ꯋꯥꯊꯣꯛꯁꯦ ꯊꯣꯛꯇ꯭ꯔꯒꯗꯤ ꯊꯣꯛꯇꯕ ꯑꯃ ꯊꯣꯛꯑꯅ ꯐꯥꯡꯖꯟꯅꯕꯤ ꯇꯧꯕꯤ ꯑꯃ ꯇꯧꯔꯤ ꯇꯥꯡ ꯂꯥꯛꯏꯕ ꯇꯥꯡ ꯇꯔꯥ
ꯁꯃ ꯀ ꯅ ꯑꯣꯝꯗꯤ
ꯑꯍꯨꯝꯗ ꯀꯩꯅꯣꯅꯦ ꯑꯃꯅꯦꯜ ꯇꯤꯕꯤ ꯑꯅꯤ ꯃꯁꯦꯜ ꯐꯪꯕꯤꯗꯦꯕ ꯑꯗꯣ ꯑꯅꯤ ꯐꯪꯗꯣꯏꯗꯨꯁꯨ ꯎꯄꯥꯏ ꯂꯩꯇꯦ ꯐꯪꯖꯅꯔꯕꯅꯤ ꯅꯠꯇ꯭ꯔꯥ
ꯃꯥꯅꯤ
ꯐꯪꯖꯅꯗꯕꯤꯗ ꯑꯃꯃꯝꯇꯪ ꯂꯥꯛꯑꯗꯤ ꯐꯗꯧꯕ ꯑꯗꯣ ꯍꯧꯖꯤꯛꯀꯤ ꯑꯩꯅꯕꯨꯗꯤ ꯍꯥꯏꯗꯣꯛꯈ꯭ꯔꯦ ꯍꯥꯏꯔꯛꯏꯕ ꯃꯤꯗꯨꯅꯗꯤ ꯈꯤꯇꯪ ꯅꯨꯡꯉꯥꯏꯔꯝꯃꯣꯏꯗ ꯑꯗꯨꯅꯤ ꯁꯨꯃꯥꯏꯅ ꯍꯥꯏꯔꯛꯑꯒ ꯌꯥꯔꯛꯇꯦ ꯈꯣꯠꯂꯛꯇꯦ ꯑꯗꯨ ꯑꯗꯨꯅ ꯚꯥꯞꯇꯣ
ꯁꯁ ꯗꯦꯠ ꯁꯚꯦꯟ ꯑꯩꯠꯇꯤꯟ ꯑꯩꯠꯇꯤꯟ ꯑꯩꯠꯇꯤꯟꯁꯤꯅ ꯁꯣꯔꯥꯠ ꯂꯩꯔꯦ ꯑꯗꯨꯒ ꯅꯥꯏꯟꯇꯤꯟꯁꯤꯅ ꯑꯃꯨꯛ ꯖꯩꯒ ꯑꯃꯨꯛ ꯂꯩꯔꯦ ꯀꯩꯀꯩ ꯑꯃ ꯂꯩꯈꯤꯕꯅꯤ ꯅꯥꯏꯟꯇꯤꯟꯗꯤ ꯑꯅꯤꯔꯒ ꯑꯃꯝ ꯁꯨꯈꯤꯕꯅꯤ ꯁꯤꯒ
ꯍꯧꯖꯤꯛꯁꯦ ꯀꯩꯅꯣ ꯅꯠꯇ꯭ꯔꯣ ꯑꯀꯣ ꯏꯉꯥ ꯍꯧꯖꯤꯛꯁꯤꯦꯥ ꯏꯉꯥ ꯅꯠꯇ꯭ꯔꯣ ꯍꯧꯖꯤꯛꯁꯦ ꯀꯥꯂꯦꯟ ꯂꯣꯏꯈ꯭ꯔ ꯏꯉꯥꯅꯦꯕ ꯏꯉꯥ ꯑꯣ ꯏ ꯉꯥꯅꯦ ꯏꯉꯥ ꯑꯗꯨꯒ ꯏꯉꯟꯗꯅ ꯀꯩꯅꯣ ꯏꯉꯟ ꯀꯥꯡ ꯆꯤꯡꯕ ꯑꯣ ꯃꯊꯪ ꯊꯥꯗ ꯑꯁ ꯅꯣꯡꯃ ꯅꯨꯡꯁꯤꯒꯤ ꯏꯉꯟꯒꯤ ꯅꯤꯅꯤ ꯄꯥꯟꯕ ꯍꯥꯏꯕ ꯀꯩꯅꯣꯝ ꯍꯥꯏꯗꯥꯏꯅꯦ ꯀꯥꯡ ꯆꯤꯡꯕꯁꯦ
ꯑꯩ ꯑꯗꯨꯝꯅꯦ ꯑꯩ ꯀꯉ ꯀꯩꯅꯣꯗꯨꯣ ꯀꯥꯎꯈ꯭ꯔꯦꯅꯦ
ꯏꯉꯟꯒꯤꯅꯦ ꯏꯉꯟꯒꯤ ꯅꯤꯅꯤ ꯄꯥꯟꯕ ꯇꯥꯡ ꯇꯔꯥ ꯁꯣꯜ ꯁ ꯅꯨꯃꯤꯠ ꯆ ꯀ ꯀꯥꯡ ꯆꯤꯡꯕ ꯅꯨꯃꯤꯠ ꯇꯥꯏꯌꯦꯕꯀꯣ
ꯎꯝ
ꯑꯗꯨꯒ ꯑꯩꯗꯤ ꯑꯆꯤꯡꯕ ꯍꯧꯕ ꯅꯨꯃꯤꯠꯀ ꯑꯔꯣꯏꯕ ꯃꯔꯛꯀꯗꯤ ꯁꯨꯡꯌꯥ ꯑꯔꯣꯏꯕꯗꯗꯤ ꯁꯨꯡꯌꯥ ꯌꯥꯔꯣꯏ ꯑꯗꯨ ꯃꯔꯛꯁꯨ ꯌꯥꯔꯣꯏ ꯃꯔꯛꯁꯦ ꯑꯩꯅ ꯅꯣꯡꯃ ꯈꯛꯇꯪ ꯀꯥꯏꯊꯣꯔꯛꯇꯣꯏꯅꯤ ꯑꯗꯨꯒꯤ ꯇꯥꯏꯃꯤꯡꯗ ꯀꯩꯅꯣꯗ ꯑꯗꯨꯝꯜꯂꯛ ꯇꯨꯏꯖꯥꯂꯣ ꯍꯟꯗꯛꯁꯨꯨꯚꯥꯏ ꯇꯣꯂꯣꯏꯗ ꯁꯨꯝ ꯅꯣꯡꯃꯇꯗꯤ ꯑꯩꯈꯣꯏ ꯈꯦꯇꯁꯤ ꯆꯥꯁꯁꯤ
ꯈꯪꯗꯦꯗ ꯌꯥꯗ꯭ꯔꯒ ꯀꯂꯦꯟ ꯂꯣꯏꯔꯒ ꯇꯧꯔꯁꯨ ꯌꯥꯗꯦ ꯁꯨ ꯀꯥ ꯑꯗꯨꯠ
ꯃꯔꯛꯇꯕꯨꯗꯤ ꯌꯥꯅꯤꯗ ꯀꯩꯗꯧ ꯌꯥꯔꯣꯏꯗꯣꯏꯅꯣ ꯅꯨꯃꯤꯠꯇ ꯑꯩꯈꯣꯏ ꯀꯩꯅꯣꯅꯦꯕ ꯀꯥꯡ ꯁꯝꯅ ꯍꯥꯏꯔꯕꯗ ꯅꯨꯃꯤꯠ ꯀꯥꯡꯁꯤꯦ ꯅꯨꯃꯤꯠ ꯑ ꯀꯣ ꯂꯛꯁꯃꯤ ꯀꯩꯊꯦꯜ ꯀꯥꯕ ꯀꯥꯕ ꯦꯟ ꯀꯂꯦꯟ ꯀꯥꯡꯁꯦ ꯅꯨꯃꯤꯠ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯅꯠꯇꯦ ꯅꯨꯃꯤꯠ ꯅꯥꯏꯟ ꯗꯦꯁꯅꯤ ꯅꯨꯠ ꯄꯨꯟꯅ ꯅꯨꯃꯤꯠ ꯃꯥꯄꯟꯅꯤꯅꯦ ꯍꯥꯏꯕ ꯏꯉꯥꯒꯤꯅꯦ ꯅꯠꯇꯦ ꯏꯪꯉꯦꯟꯒꯤ ꯅꯤꯅꯤ ꯄꯥꯟꯕꯗꯒꯤꯩ ꯍꯧꯔꯒ ꯀꯦꯟꯁꯤꯅ ꯏꯉꯟꯒꯤ ꯀꯩꯅꯣꯗ ꯇꯔꯥꯅꯤꯄꯥꯥꯟꯃꯗ ꯂꯣꯏꯗꯣꯏꯕ ꯀꯦꯟꯁꯤꯅ
ꯑꯣ
ꯊꯥꯏꯅꯗꯤ ꯁꯣꯏꯗꯦꯞ ꯈꯨꯕꯥꯛ ꯏꯁꯩ ꯑꯗꯩ ꯅꯨꯄꯥ ꯃꯆꯥ ꯄꯂꯥ ꯀꯌꯥ ꯑꯗꯨꯃꯥꯏꯅ ꯁꯨꯝ ꯃꯃꯣꯟ ꯃꯝꯇꯣꯗꯣ ꯌꯥꯝ ꯇꯧꯔꯝꯃꯦ ꯍꯥꯏ ꯑꯩꯈꯣꯏ ꯃꯇꯝꯗ ꯈꯔꯕꯨꯗꯤ ꯆꯠꯂꯦ ꯑꯗꯨꯑꯣꯏꯁꯨ ꯍ ꯊꯥꯏꯅꯒꯤ ꯑꯗꯨꯃꯥꯏꯅ ꯈꯪꯗ꯭ꯔꯦ ꯑꯩꯈꯣꯏꯒꯤ ꯁꯤꯗꯁꯨ ꯄꯨꯡ ꯑꯃ ꯑꯅꯤ ꯇꯥꯏꯌꯦꯌꯦ ꯅꯣꯡꯉꯥꯜꯂꯝꯗꯥꯏꯒꯤ ꯍꯥꯏꯕꯗꯤ ꯂꯤꯂꯥ ꯗ꯭ꯔꯃꯥ ꯏꯁꯩ ꯁꯣꯏꯗꯦ ꯑꯗꯨ ꯑꯗꯨꯃꯥꯏꯅ ꯁꯨꯝ ꯅꯤꯡꯉꯣꯜ ꯄꯥꯜꯂꯤ ꯑꯗꯨꯃꯥꯏꯅ ꯁꯨꯝ ꯃꯊꯪ ꯃꯊꯪ ꯇꯧꯕꯗ ꯑꯗꯨꯒ ꯀꯨꯏꯃꯜꯂꯛꯇꯅ ꯈꯦꯁꯤꯒꯁꯤ ꯄꯨꯝꯕ ꯌꯥꯝ ꯌꯥꯎꯋꯦ ꯍꯥꯏꯔꯤ
ꯌꯥꯎꯔꯝꯒꯅ ꯊꯥꯏꯔꯗꯤ ꯀꯨꯝꯍꯥꯏ ꯍꯔꯥꯎ ꯍꯥꯏꯁ ꯊꯋꯥꯏ ꯌꯥꯝ ꯌꯥꯎꯅꯩꯌꯦꯕ
ꯄꯨꯂꯞ ꯄꯨꯂꯞ ꯆꯠꯅꯕꯤ ꯑꯗꯒꯤ ꯄꯦꯇ꯭ꯔꯣꯜ ꯄꯦꯇ꯭ꯔꯣꯜ ꯃ ꯄꯦꯇ꯭ꯔꯣꯂꯤꯌꯝ ꯍꯥꯏꯕ꯭ꯔꯥ ꯄꯦꯇ꯭ꯔꯣꯜ ꯃ ꯁꯅꯕ꯭ꯔ ꯑꯃ ꯊꯥꯏꯅꯒꯤ ꯍꯥꯞꯄꯦꯟ ꯅꯠꯇꯕ ꯑꯃ ꯂꯩ ꯍꯣꯏ ꯑꯗꯨꯏ ꯃꯇꯝꯒꯗꯧꯔꯤ ꯅꯕ ꯅꯨꯡꯁꯤ ꯊꯥꯕꯜ ꯆꯣꯡꯕꯗꯒꯤꯒ ꯄꯦꯇ꯭ꯔꯣꯜ ꯃꯦꯛꯁ ꯄꯥꯡꯅꯤ ꯈꯨꯂꯪ ꯑꯗꯨꯗꯨ ꯀꯩ ꯍꯥꯏ ꯆꯠꯅꯔꯝꯃꯦꯗꯣ ꯑꯗ ꯍꯧꯖꯤꯛ
ꯃꯃꯜ ꯌꯥꯝꯈ꯭ꯔꯕ ꯃꯃꯜ ꯌꯥꯝꯈ꯭ꯔꯕ ꯄꯣꯠ ꯑꯃ ꯑꯣꯏꯗꯣꯏꯅꯦ ꯍꯥꯏꯕ ꯍꯥꯏꯕꯗꯤ ꯃꯇꯝꯗꯨꯒꯤꯗꯤ ꯃꯩꯗꯣ ꯂꯩꯇꯕꯅꯤꯅ ꯑꯗꯨꯏꯗꯨꯅ ꯃꯩ ꯃꯩꯉꯥꯥꯟ ꯑꯃ ꯑꯣꯏꯔꯒꯗꯤ ꯑꯩꯈꯣꯏꯅ ꯍꯧꯖꯤꯛ ꯃꯩ ꯄꯥꯡꯒꯨꯝꯅꯦ ꯍꯥꯏꯕ ꯊꯥꯕꯜꯗ
ꯃꯥꯅꯦ ꯑꯗ ꯍꯧꯖꯤꯛ ꯀꯥꯡꯥꯡ ꯏꯪꯠꯂꯛꯏꯕ ꯃꯤꯔꯣꯟꯁꯤꯡꯁꯤ ꯒꯁ ꯂꯩꯇꯦ ꯅꯪꯒꯤ ꯃꯩꯗꯣ ꯑꯩ ꯄꯥꯡꯕꯤꯔꯒꯦ ꯀꯩ ꯊꯣꯛꯂꯛꯛꯇ ꯠꯇꯤꯅꯤ ꯅꯠꯇ꯭ꯔꯥ
ꯎ
ꯑꯗꯨꯕꯨ ꯁꯦꯜꯗꯣꯍꯦ ꯍꯧꯖꯤꯛꯀꯤꯗꯤ ꯀꯥꯞꯀꯦ ꯇꯩꯅꯤ ꯑꯗꯣ ꯌꯥꯕꯨꯗꯤ ꯌꯥꯏ ꯁꯝꯅ ꯍꯥꯏꯔꯕꯗ ꯑꯩꯈꯣꯏꯒꯤ ꯊꯥꯕꯜ ꯂꯝ ꯁꯤꯜꯂꯦꯅ ꯈꯜꯂꯁꯤ ꯅꯨꯄꯤ ꯌꯥꯡꯈꯩꯃꯨꯛꯅ ꯁꯤꯂꯁꯤ ꯅꯨ ꯅꯨꯄꯤ ꯌꯥꯡꯈꯩꯃꯨꯛꯇꯒꯤ ꯅꯨꯄꯥ ꯌꯥꯡꯈꯩ ꯁ꯭ꯋꯥꯗ ꯅꯨꯄꯥ ꯌꯥꯡꯈꯩꯅ ꯑꯗꯨꯝ ꯃꯇꯦꯡꯥꯡꯕꯗ ꯌꯥꯕꯄꯣꯅꯦꯕ ꯄꯨꯟꯟꯅꯔꯒ
ꯑꯣ
ꯂꯤꯁꯤꯡ ꯑꯅꯤ ꯑꯅꯤ ꯄꯨꯊꯣꯛꯅꯕꯗ ꯍꯥꯏꯇꯥꯔꯦ ꯃꯤ ꯑꯃꯝꯅ ꯗꯒꯤꯕꯗꯤ ꯆꯨꯝꯕ ꯆꯨꯝꯗ꯭ꯔꯣ ꯅꯨꯄꯥ ꯅꯨꯄꯤ ꯌꯥꯡꯈꯩꯅꯂ ꯍꯦꯜꯂꯝꯃꯣꯏ ꯈꯪꯅꯕ ꯅꯨꯄꯥ ꯌꯥꯡꯈꯩꯗꯨꯗ ꯂꯨꯄꯥ ꯂꯤꯁꯤꯡ ꯑꯅꯤ ꯑꯅꯤꯗ ꯍꯥꯞꯄꯤꯌꯣ ꯍꯥꯏ ꯑꯗꯨꯗꯤ ꯂꯨꯄꯥ ꯂꯥꯛ ꯑꯃ ꯇꯥꯗ꯭ꯔꯥ ꯃꯤ ꯌꯥꯡꯈꯩꯒꯤꯗꯤ
ꯎꯝ
ꯑꯗꯨꯝ ꯌꯥꯗꯤ ꯌꯥꯕ ꯄꯣꯠꯅꯦꯕ ꯑꯃꯔꯣꯝꯗ ꯑꯃꯨꯛ ꯈꯜꯂꯨꯔꯒꯗꯤ ꯌꯥꯗ꯭ꯔꯥ ꯑꯃꯥꯏꯅ ꯍꯥꯏꯔꯨꯔꯦ ꯃꯃꯥꯟ ꯃꯃꯥꯟꯅꯕꯤꯁ ꯊꯤꯜꯂꯤꯁ ꯑꯦ ꯑꯗꯨꯗ ꯈꯪꯗꯦ ꯏꯇꯥ ꯖꯥ ꯏꯃꯥꯟꯅꯕꯤꯖꯥ ꯅꯣꯏ ꯅꯣꯏ ꯑꯀꯣꯏꯕ ꯅꯨꯄꯥꯗꯤ ꯑꯩꯈꯣꯏ ꯊꯥꯕꯜ ꯆꯣꯡꯗꯧꯔꯤ ꯍꯥꯏꯔꯒ ꯗꯣꯅꯦꯠ ꯈꯔ ꯈ ꯂꯣꯏ ꯍꯥꯞꯄꯜꯂꯣꯒ ꯑꯗꯨꯃꯥꯏꯅ ꯇꯧꯔꯁꯨ ꯑꯗꯨꯝ ꯌꯥꯗꯦ ꯌꯥꯕꯖꯥꯠꯅꯤ ꯃꯣꯏꯅ ꯑꯗꯨꯗꯤ ꯃꯣꯏ ꯀꯌꯥ ꯈꯥꯏꯗꯣꯛꯇ꯭ꯔ ꯅꯨꯄꯤꯁꯤꯡꯁꯨ ꯀꯌꯥ ꯄꯩꯁꯥ ꯈꯥꯏꯗ꯭ꯔꯁꯨ ꯌꯥꯔꯗꯤ
ꯌꯥꯔꯅꯤ ꯃꯣꯏꯁꯨ ꯑꯋꯥꯕ ꯑꯃꯅꯤꯗ ꯁꯣꯔꯣꯛꯇ ꯑꯃꯨꯛ ꯂꯝꯕꯤꯗ ꯊꯠꯅꯤ ꯒꯥꯔꯤ ꯅꯨꯡ ꯅꯨꯡ ꯂꯥꯛꯄ ꯃꯌꯥꯝꯗꯒꯤ ꯑꯗꯒꯤ ꯂꯩꯀꯥꯏꯒꯤ ꯌꯨꯝ ꯈꯨꯗꯤꯡꯒꯤ ꯑꯃꯨꯛ ꯆꯪꯉꯒ ꯊꯠꯂꯦ ꯑꯋꯥꯕ ꯑꯃꯗꯤ ꯑꯣꯏꯕꯖꯥꯠꯅꯤꯗ ꯃꯣꯏꯁꯨ ꯊꯕꯛ ꯃꯇꯝꯁꯦ ꯑꯗꯒꯤꯗ ꯁꯤ ꯑꯃ ꯊꯥꯕ ꯑꯃ ꯑꯃ ꯑꯁ ꯈꯟꯕꯨ ꯈꯟꯖꯤꯜꯂꯨꯔꯒꯗꯤ ꯅꯨꯡꯕꯨ ꯅꯨꯡꯁꯤꯕꯖꯥꯠꯅꯤ
ꯆꯦꯟꯗꯅ ꯆꯣꯡꯗꯅ ꯋꯥꯗꯣꯔꯤꯕꯅꯤ ꯑꯗꯒꯤ ꯑꯃꯨꯛ ꯁꯦꯝ ꯁꯥꯔꯝ ꯗꯣꯏꯅꯤ ꯑꯗꯨ ꯂꯣꯏꯔꯒ ꯃꯣꯏꯗꯤ ꯗꯟꯗꯤꯅꯤ ꯅꯨꯡꯗꯥꯡ ꯊꯦꯝꯃꯨꯛ ꯂꯩꯔꯒ ꯐꯨꯛꯇꯣꯛ ꯐꯨꯛꯇꯣꯛꯇ꯭ꯔꯒꯅ ꯅꯣꯡꯉꯥꯜꯥꯎꯒꯂ ꯁꯦꯡꯇꯣꯛ ꯁꯦꯡꯖꯤꯟ ꯑꯃꯔꯣꯝꯗꯗꯤ ꯊꯥꯕꯟꯒꯤ ꯃꯇꯥꯡ ꯂꯥꯛꯄ ꯍꯧꯁꯤ ꯅꯨꯄꯤ ꯃꯆꯥ ꯅꯨꯄꯤꯈꯩꯅ ꯍꯦꯟꯕꯖꯥꯠꯅꯤ ꯋꯥꯕꯁꯤꯀꯣ ꯊꯥꯕꯜꯒꯤ ꯍꯥꯏꯔꯒꯗꯤ
ꯃꯥꯅꯦ ꯃꯥꯅꯦ
ꯅꯨꯄꯥꯁꯤꯗꯤ ꯈꯔ ꯅꯤꯌꯣꯝ ꯆꯨꯝꯕꯁꯨ ꯌꯥꯎꯅꯤ ꯑꯗꯒꯤ ꯃꯣꯏꯗꯤ ꯂꯝ ꯂꯝ ꯈꯨꯗꯤꯡꯒꯤ ꯒꯥꯔꯤ ꯇꯣꯡꯉꯒ ꯉꯥꯏꯍꯥꯛꯇ ꯆꯠꯂ ꯂꯣꯏꯔꯒ ꯀꯔꯤꯝꯁꯨ ꯋꯥꯗꯦ ꯑꯗꯨꯁꯨ ꯑꯄꯥꯝ ꯑꯄꯥꯝꯕ ꯅꯨꯄꯤ ꯈꯜꯂꯒ ꯄꯥꯏꯗꯣꯔꯤꯕꯅꯦ ꯑꯃꯨꯛ
ꯎꯝ
ꯑꯗꯨꯅꯦ ꯇꯧꯔꯤꯁꯦ
ꯎꯝ
ꯅꯣꯡꯁꯦ ꯑꯍꯤꯡꯁꯨ ꯆꯨꯕ ꯀꯩꯅꯣꯝ ꯇꯧ ꯑꯩ ꯈꯪꯗꯤ ꯈꯪꯍꯧꯗ꯭ꯔꯦ ꯆꯣꯠ ꯂꯩꯔꯝꯃꯦ ꯍꯥꯏꯕ ꯍꯦꯟꯅ
ꯆꯨꯏꯌꯦ ꯑꯍꯤꯡꯗ ꯅꯣꯡ ꯌꯥꯝ ꯀꯟꯅ ꯆꯨꯏꯌꯦ
ꯈꯪꯗꯦ ꯇꯨꯝꯃꯨꯔꯕꯅꯤꯅ ꯕꯥꯕ ꯃꯦꯟ ꯇꯥꯍꯧꯗ꯭ꯔꯦ
ꯑꯩ ꯃꯤꯀꯞ ꯊꯣꯛꯂꯛꯄꯗ ꯈꯪꯕꯅꯤꯗ ꯑꯗꯩꯗꯤ ꯌꯥꯝ ꯇꯨꯝꯅꯤꯡꯃꯟꯉꯤ ꯃꯤꯀꯞ ꯊꯣꯛꯂꯛꯏꯗꯨꯁꯨ ꯀꯃꯥꯏꯅ ꯊꯣꯛꯂꯛꯏꯅꯣ ꯈꯪꯗꯦ ꯑꯗꯩ ꯅꯝꯗꯨꯅ ꯇꯨꯝꯁꯤꯜꯂꯦ ꯑꯩꯁꯦ ꯇꯨꯝꯖꯤꯟꯒꯤꯕꯗꯒꯤꯗꯤ ꯄꯨꯡ ꯃꯔꯤ ꯩꯅꯀ ꯑꯗꯨꯝ ꯊꯣꯛꯂꯛꯑꯦꯅꯦ ꯑꯗꯨꯗꯒꯤ ꯊꯣꯛꯑꯦ ꯑꯗꯩꯗꯤ ꯅꯉꯣꯟꯗ ꯃꯦꯁꯦꯖ ꯊꯥꯔꯦ ꯅꯉꯣꯟꯗ ꯃꯦꯁꯦꯖ ꯊꯥꯕꯗꯁꯨ ꯍꯜꯂꯛꯇ꯭ꯔꯦ ꯑꯗꯩꯗꯤ ꯍꯦꯔꯥ ꯁꯤ ꯃꯦꯁꯦꯖꯁꯨ ꯍꯜꯂꯛ ꯃ ꯊꯁꯤꯐ ꯑꯝꯇ ꯇꯨꯝꯒꯤꯑꯦꯗ ꯉꯥꯏꯍꯥꯛꯇ ꯀꯥꯏꯅ ꯑꯗꯨꯨꯝ ꯊꯣꯛꯍꯂꯕ
ꯇꯨꯝꯃꯕꯣꯅ ꯃꯦꯁꯦꯖ ꯊꯥꯔꯛꯄꯗꯨꯔꯥ
ꯇꯨꯝꯃꯤꯕꯣ ꯍꯥꯏꯕ
ꯑꯣ ꯈꯪꯗꯦ ꯑꯩꯗꯤ ꯑꯗꯨ ꯀꯣꯟꯅ ꯈꯪꯉꯤ ꯉꯁꯤ ꯅꯣꯡꯉꯥꯜꯂ ꯀꯥꯟꯗ ꯄꯨꯔꯥ
ꯎꯝ
ꯑꯗꯒꯤꯗꯤ ꯊꯣꯛꯑꯦ ꯑꯗꯩ ꯃꯊꯪ ꯃꯊꯪ ꯑꯗꯩ ꯁꯣꯝꯗ ꯑꯩꯈꯣꯏꯒꯤ ꯊꯪꯅꯕꯒꯤ ꯑꯩꯈꯣꯏ ꯏꯆꯤꯟ ꯏꯅꯥꯎꯁꯤꯡ ꯑꯩꯈꯣꯏꯒꯤ ꯍꯧꯖꯤꯛ ꯂꯥꯏ ꯄꯥꯂꯤ ꯇꯥꯔꯤꯌꯦ ꯑꯗꯨꯒꯤ ꯂꯥꯏ ꯁꯦꯕꯥ ꯇꯧꯕꯒꯤ ꯇꯣꯡꯉꯥꯏꯅꯔꯛꯄ ꯑꯗꯨꯝ ꯍꯧꯒꯠꯂꯛꯑꯦ ꯇꯟꯗꯅ ꯑꯗꯒꯤ ꯍꯁ ꯑꯩꯁꯨ ꯀ꯭ꯂꯥꯁ ꯆꯠꯇꯣꯏꯅꯤꯅ ꯁꯨꯝ ꯍꯤꯞꯆꯜ ꯂꯩꯔꯗꯤ ꯐꯔꯛ ꯇꯥꯔꯅꯤ ꯈꯔ ꯉꯜꯂꯒ ꯇꯧꯕ ꯌꯥꯕ ꯊꯕꯛ ꯃꯊꯪ ꯃꯊꯪ ꯇꯧꯍꯧꯔꯒ ꯁꯤꯟꯇꯣꯛ ꯁꯤꯟꯖꯤꯟ ꯇꯧꯔꯒ ꯑꯗꯨꯝ ꯆꯠꯅꯅꯕ ꯍꯥꯏꯅ ꯑꯁ ꯃꯤꯡꯖꯦꯜ ꯌꯦꯡꯖꯕꯁꯤꯗꯅꯦ ꯑꯩꯒꯤ ꯁꯝꯁꯦ ꯑꯩꯁꯦ ꯑꯩꯒꯤ ꯁꯝꯁꯦ ꯄꯨꯔꯥ ꯁꯝꯗꯥ ꯑꯃꯅꯦ ꯃꯤ ꯀꯔꯂꯤ ꯈꯣꯏꯔꯒꯅꯦ ꯑꯗꯒꯤ ꯖꯧꯖꯧ ꯂꯥꯎ ꯌꯦꯡꯕ ꯑꯇ ꯑꯣꯏꯌꯦꯕ ꯑꯩ ꯁꯛꯖꯤꯕꯨ ꯀꯩꯅꯣ ꯀꯣꯆꯤꯡꯛꯖ ꯀꯣꯆꯤꯡꯖꯥꯛ ꯁꯤꯕꯨ ꯀꯩꯅꯣ
ꯇꯔꯥꯁꯝ ꯀꯧꯋꯦ
ꯑꯗꯣ ꯁꯤꯁꯦ ꯇꯦꯟꯅ ꯀꯛꯊꯠꯂꯗꯤ ꯑꯃꯨꯛ ꯐꯩꯕ ꯑꯗꯣ ꯌꯥꯝ ꯇꯦꯟꯅ ꯀꯛꯑꯒꯗꯤ ꯑꯃꯨꯛ ꯑꯩꯉꯣꯟꯗ ꯍꯥꯏꯕꯗꯤ ꯑꯩ ꯏꯁꯥ ꯆꯥꯎꯕꯅꯤꯅ ꯃꯥꯏ ꯄꯥꯛꯄꯅꯤꯅ ꯁꯝ ꯌꯥꯝ ꯇꯦꯟꯕꯗꯁꯨ ꯑꯃꯨꯛ ꯄꯛꯇꯦ ꯃꯥꯏ ꯉꯥꯛꯛꯇ ꯉꯥꯏ ꯍꯥꯏꯕ ꯑꯗꯨꯅ ꯁꯝꯗꯤ
ꯉꯥꯏꯕꯅꯦ ꯁꯝ ꯑꯩꯈꯣꯏ ꯃꯥꯏ ꯄꯥꯛꯄꯁꯦ ꯁꯝꯅ ꯍ ꯈꯤꯇꯪ ꯁꯪꯂꯞ ꯇꯧꯔꯒ ꯀꯛꯄꯅꯅꯦ ꯃꯥꯏꯗꯣ ꯈꯔ ꯁꯦꯞꯇ ꯃꯑꯣꯡ ꯇꯥꯕꯅꯦꯕ ꯌꯥꯝ ꯇꯦꯟꯅ ꯀꯛꯊꯛꯈꯤꯦ ꯊꯥꯗꯦꯅꯦ ꯃꯥꯏ ꯑꯗꯨ ꯉꯥꯛꯇ ꯂꯩꯍꯧꯔꯒꯅꯦ ꯄꯔꯞ ꯄꯤꯛꯛꯇ꯭ꯔ ꯄꯤꯛꯁꯟꯕꯅꯦꯕ
ꯑꯗꯨꯅꯅꯦ ꯑꯩꯅꯅꯦ ꯈꯣꯏꯔꯤꯕ ꯄꯣꯠꯁꯦ ꯈꯣꯏꯔꯤꯕ ꯑꯩꯈꯣꯏꯖꯅ ꯑꯗꯨꯝ ꯍꯥꯄꯤ ꯁꯥꯏꯠ ꯁꯥꯏꯠ ꯅꯥꯔꯨꯝꯕꯨꯗꯤ ꯀꯛꯒ ꯃꯊꯛ ꯀ ꯁꯉꯂꯤꯁꯦ ꯑꯗꯨꯏ ꯃꯊꯛꯇ ꯁꯥꯒꯕ ꯈꯥꯛꯛꯇꯅ ꯅꯠꯇꯅ ꯂꯋꯥꯏꯖꯨꯨꯞ ꯄꯥꯏꯑꯌꯦꯕ ꯑꯩ ꯁꯝꯁꯦ ꯑꯗꯨꯅ ꯈꯣꯏꯔꯝꯗ꯭ꯔꯗꯤ ꯑꯃꯨꯛ ꯐꯕ ꯈꯣꯏꯕꯁꯤꯅꯅꯦ ꯆꯨꯝꯅꯒꯤ ꯑꯩꯈꯣꯏꯒꯤ ꯐꯩꯅꯕꯨ ꯍꯥꯠꯂꯁꯨ ꯆꯨꯝꯅꯕꯕꯨ ꯂꯋꯥꯏꯁꯦ ꯈꯤꯇꯪ ꯇꯥꯡꯉꯦ ꯆꯠꯊꯒꯦ ꯀꯩ ꯈꯜꯂꯁꯤ ꯑꯗ ꯍꯛꯇ ꯈꯣꯏꯒꯠꯂ ꯍꯣꯏꯏꯗ꯭ꯔꯤ ꯍꯣꯏꯏꯗꯥꯉ ꯍꯦꯛꯇ ꯀꯨꯗ꯭ꯔꯤ ꯃꯨ꯭ꯔꯥꯡ ꯀꯨꯗ꯭ꯔꯤ ꯃꯊ꯭ꯔ ꯇꯧꯔ ꯂꯩꯒꯦꯕ ꯑꯩ ꯍꯥꯠ ꯀꯥꯏꯔꯦ ꯁꯤ ꯃꯇꯥꯡꯗ
ꯑꯁ ꯦꯔ ꯑꯗꯒꯤ ꯇꯤꯡꯒꯦꯔꯥ ꯅ ꯁꯝ ꯅꯅ ꯀꯦꯟꯗ꯭ꯔꯤꯗꯣ ꯌꯥꯝ ꯐꯔꯕꯅꯤꯅ ꯈꯜꯂꯕꯨ
ꯑꯦ ꯀꯦꯟꯗꯤ ꯀꯦꯜꯂꯤꯍꯦ ꯍꯥꯠꯄꯗ ꯗꯥꯛꯇꯣꯗꯤ ꯐꯪꯈꯤ ꯃꯥꯅꯤ ꯁꯝꯗꯅꯦ ꯁꯝꯆꯦꯠ ꯍꯥꯞꯄꯗꯅꯦ ꯑꯗꯨꯝ ꯇꯔꯥ ꯀꯨꯟ ꯇꯔꯥ ꯀꯨꯟ ꯀꯨꯟꯊ꯭ꯔꯥ ꯑꯗꯩ ꯃꯉꯥ ꯇꯔꯨꯛ ꯇꯔꯥ ꯑꯗꯨꯝ ꯍꯥꯠꯄꯗꯗꯤ ꯑꯗꯨꯝ ꯌꯥꯎꯏ ꯁꯝꯁꯦ ꯍꯧꯖꯤꯛ ꯌꯥꯎꯔꯤ ꯑꯃꯨꯛꯇꯪ ꯆꯤꯡ ꯑꯅꯤꯔꯛꯇꯪ ꯆꯤꯡꯒꯨꯝꯕꯅꯦ ꯁꯝ ꯑꯍꯨꯝ ꯌꯥꯎꯔꯛꯑꯦ
ꯑꯗꯨꯁꯨ ꯅꯣꯏꯒꯤ ꯁꯝꯗꯣ ꯁꯝꯗꯣ ꯀꯩꯅꯣ ꯇꯧꯔꯒꯁꯨꯅꯦ ꯈꯔꯒ ꯈꯣꯏꯖꯕꯅꯤ ꯁꯝꯗꯤꯣ ꯌꯥꯝ ꯌꯥꯝꯃꯤ ꯍꯥꯏꯕ ꯑꯩꯈꯣꯏꯒꯤ ꯁꯨꯃꯥꯏꯅ ꯂꯋꯥꯏꯁꯤꯗꯒ ꯄꯥꯇ꯭ꯔꯤꯛꯀ ꯄꯥꯔ ꯂꯩꯕ ꯅꯠꯇꯦꯕꯅꯤꯗꯤ
ꯑꯩꯁꯨ ꯄꯥꯗꯤ ꯄꯥꯔꯦ ꯑꯗꯨꯑꯣꯏꯁꯨ ꯑꯩꯅꯅꯦ ꯑꯩꯒꯤ ꯁꯤꯟꯐꯝꯁꯦ ꯇꯧꯔꯝꯗ꯭ꯔꯒꯗꯤ ꯑꯗꯨꯝ ꯈꯔ ꯑꯗꯨꯝ ꯁꯥꯡꯂꯞ ꯇꯧꯔꯒꯣ ꯑꯩꯈꯣꯏꯒꯤ ꯍꯧꯖꯤꯛꯀꯥꯟꯒꯤ ꯂꯩꯗꯥꯏꯅꯦ ꯈꯣꯏꯔꯡ ꯈꯣꯏꯔꯡ ꯄꯨꯔꯥ ꯈꯣꯏꯗꯤ ꯈꯣꯏꯔꯒ ꯍꯥꯇꯕ ꯕꯪ ꯌꯣꯛꯒꯦ ꯑꯗꯨꯝ ꯁꯝꯁ ꯍꯧꯖꯤꯛꯅ ꯏꯟꯈꯠꯂꯛꯄꯅ ꯍꯥꯟꯅꯒ ꯌꯥꯝ ꯇꯧꯕꯗꯣ ꯀꯣꯛ ꯈꯣꯠꯂꯒꯝ ꯈꯥꯛꯔꯒ ꯑꯗꯨꯝ ꯇꯧꯕꯗꯣ
ꯎꯝ
ꯑꯗꯨꯃꯥꯏꯅ ꯊꯝ ꯌꯥꯕ ꯑꯗꯨ ꯁꯤꯟꯐꯝꯁꯤꯅꯁꯨ ꯌꯥꯔꯔꯣꯏꯔ ꯇꯧꯔꯤꯁ ꯅꯠꯇ꯭ꯔꯒꯅ ꯑꯩꯈꯣꯏꯒꯤ ꯈꯪꯗꯦꯗ ꯇꯧꯔꯤꯁ ꯁꯝꯁꯦ ꯌꯥꯝ ꯄꯦꯟꯗꯦ ꯑꯗꯣ ꯑꯩ ꯂꯋꯥꯏꯁꯨ ꯇꯥꯡꯗꯦ ꯇꯥꯡꯉꯦ ꯑꯩꯁꯨ ꯋꯤꯛ ꯑꯃ ꯊꯝꯍꯧꯕꯅ ꯐꯗꯣꯏꯔꯥ ꯈꯪꯗꯦ
ꯃ ꯃꯥꯏ ꯊꯣꯛꯄ ꯂꯥꯛꯇꯅꯤ ꯁꯦ ꯁꯛ ꯆꯥꯛꯈꯠꯂ ꯀꯥꯟꯁꯤꯗꯕꯨ ꯑꯩꯈꯣꯏꯅ ꯁꯝ ꯀꯦꯅ ꯀꯦꯟꯒꯦ ꯍꯥꯏꯔꯒꯥꯟꯅ ꯑꯃꯗꯣ ꯎꯞꯄ ꯆꯠꯂ ꯂꯣꯏꯔꯦ ꯀꯩꯗꯧꯖꯔꯅꯤꯒꯦ ꯍꯧꯖꯤꯛꯇꯤ ꯌꯥꯝ ꯆꯥꯎꯈꯠꯂꯦ
ꯍꯥꯏꯇꯥꯔꯦ ꯑꯃ ꯎꯞꯇꯥꯏꯅꯦ ꯏꯁꯩ ꯁꯛꯀꯕꯤꯗꯤꯌꯥꯔꯥꯅꯤꯗ
ꯎꯠꯄꯤꯅꯦꯕ ꯏꯇꯌꯥꯔꯅꯤꯁꯦ ꯃꯥ ꯏꯁꯩꯁꯦ ꯁꯛꯄ ꯀꯥꯟꯗꯅꯦ ꯃꯥꯁꯨꯦ ꯎꯞꯄꯤꯅꯦꯦꯕ ꯃꯥꯁꯦ ꯂꯋꯥꯏ ꯌꯥꯝ ꯊꯤꯅ ꯇꯥꯡꯕꯅꯦꯕ ꯃꯣꯏ ꯃꯌꯨꯝꯗ ꯂꯩꯀꯥꯟꯗ ꯈꯪꯉꯦꯕ ꯑꯣ ꯐꯔꯦ ꯑꯩ ꯎꯟ ꯇꯧꯔꯛ ꯀꯦꯁ ꯑꯗꯨꯒ ꯊꯥꯔꯁꯤꯁꯦ ꯑꯗꯨꯒ ꯑꯩ ꯑꯩ ꯍꯧꯒꯠꯂꯒ ꯊꯕꯛ ꯏꯟꯈꯥꯡ ꯃꯌꯥꯝ ꯇꯧꯔꯨꯔꯒꯦ ꯑꯉꯥꯡꯁꯦ ꯁ꯭ꯀꯨꯜ ꯆꯠꯇꯣꯏꯅ ꯎꯝ
ꯍꯝꯕ ꯊ